ꯑꯔꯦ
ꯑꯣ ꯑꯣ ꯅꯣꯏ ꯊꯥꯏꯅ ꯁ꯭ꯋꯥ ꯊꯥꯕꯤꯒ ꯁꯥꯥꯟꯅꯔꯛꯇ꯭ꯔꯣ
ꯁꯥꯟꯅꯔꯛꯑꯦ ꯁ꯭ꯋꯥ ꯊꯥꯕꯤ ꯌꯥꯝ ꯁꯥꯟꯅꯔꯛꯑꯦ ꯁ꯭ꯀꯨꯜꯗ ꯑꯗꯨꯗꯤ ꯁ꯭ꯋꯥ ꯎꯝ ꯆꯦꯟꯕꯤꯗꯣ ꯅꯨꯡꯉꯥꯏꯕꯅꯦ ꯎꯝ ꯀꯥꯎ ꯀꯥꯎꯕꯁꯨ ꯌꯥꯝ ꯅꯨꯡꯉꯥꯏꯇ꯭ꯔꯥꯅꯦ ꯂꯥꯃ ꯀꯥꯎꯕ ꯑ
ꯂꯥꯝꯃꯒ ꯀꯥꯎꯔꯒ ꯈꯤꯇꯪ ꯊꯦꯡꯒꯤ ꯌꯥꯗꯗꯣ ꯑꯁ ꯑꯗꯨꯝ ꯃꯔꯩꯒ ꯌꯦꯠꯅꯕ ꯑꯁ ꯃꯔꯩꯒ ꯌꯦꯠꯅꯕ ꯃꯌꯥꯝꯗꯣ ꯁꯥꯎꯅꯔꯒ ꯑꯁ ꯅꯨꯡꯉꯥꯏꯌꯦ ꯑꯩ ꯑꯗꯨꯅꯦ ꯑꯩ ꯃꯥꯅꯦ ꯍꯧꯖꯤꯛ ꯅꯣꯡꯐꯥꯗꯣꯛꯒ ꯇꯨꯝꯕꯗꯒꯀꯣ ꯑꯁ ꯊꯥꯏꯅꯉꯩꯒꯤꯗꯣ ꯍꯜꯂꯛꯑꯣꯏ ꯀꯥꯏꯅ ꯍꯂꯛꯑꯔꯣꯏ ꯀꯥꯏꯅꯀꯣ ꯅꯤꯡꯖꯪꯉꯛ ꯄꯖꯤꯀꯣ ꯍꯧꯖꯤꯛꯇꯤ ꯐꯪꯉꯔꯣꯏꯕ ꯑꯗꯨ ꯄꯣꯠꯇꯣ
ꯐꯪꯉꯔꯣꯏ ꯐꯪꯉꯔꯣꯏ ꯀꯅꯥ ꯁꯥ ꯎꯁꯨ ꯎ ꯎꯗ꯭ꯔꯦꯗꯨ ꯁꯠ ꯊꯕꯤꯁꯦ ꯑꯩꯈꯣꯏꯁꯦ ꯌꯥꯝ ꯀꯩꯅꯣꯗ ꯑꯗꯨꯝ ꯁꯨ ꯀ꯭ꯂꯥꯁ ꯇꯨꯕꯧꯇꯪ ꯑꯣꯏ ꯃꯥꯜꯂꯦ ꯁꯥꯟꯅꯍꯧꯔꯤꯗꯣ ꯑꯗꯨꯗꯩ ꯀꯩꯁꯨ ꯁꯥꯟꯅꯅꯈꯤꯗ꯭ꯔꯦꯕ
ꯀꯨꯏꯗ꯭ꯔꯦꯗ ꯑꯩꯅ ꯀ꯭ꯂꯥꯁ ꯊ꯭ꯔꯤ ꯐꯣꯔ ꯀꯥꯔꯛꯄ ꯑꯗꯥꯏꯐꯧꯇꯪꯗꯤ ꯀꯩꯁꯨ ꯑ ꯌꯥꯝ ꯍꯦꯟꯅꯅꯦ ꯑꯗꯨꯝ ꯁꯥꯟꯅꯗ꯭ꯔꯦꯕ ꯁꯥꯟꯅꯗ꯭ꯔꯦꯗꯤ ꯃꯌꯥꯝꯁꯦ ꯑꯗꯨꯝ ꯑꯇꯣꯞ ꯑꯇꯣꯞꯄ ꯑꯗꯨꯝ ꯑ ꯀꯩꯍꯥꯏꯅꯤ ꯁꯨꯝ
ꯍꯣꯏ ꯍꯣꯏ ꯕꯦꯕ꯭ꯂꯦꯠ ꯀꯩꯀꯥ ꯑꯣꯏꯅ ꯁꯨꯝ ꯂꯥꯛꯈꯤꯕꯗ ꯂꯥꯛꯈꯤꯗ꯭ꯔꯅꯦ ꯕꯦꯕ꯭ꯂꯦꯠ ꯀꯥꯏꯅ ꯇꯧꯅꯈ꯭ꯔꯦꯕ
ꯑꯗꯨ ꯃꯈꯟ ꯃꯈꯜ ꯑꯗꯨꯗꯒꯤ ꯁꯥꯟꯅꯄꯣꯠ ꯃꯈꯟ ꯃꯈꯟ ꯊꯣꯛꯂꯛꯑꯒ ꯑꯗꯨꯝ ꯑꯗꯨꯗ ꯑꯗꯨꯝ ꯉꯥꯎꯈ꯭ꯔꯦꯕ
ꯑꯗꯣ ꯑꯗꯣꯝꯗ ꯑꯣꯟꯖꯟ ꯁꯥꯟꯄꯣꯠꯂꯣꯝꯗ ꯑꯣꯟꯖꯟꯒ꯭ꯔꯦꯕ
ꯑꯣꯖꯟꯒꯤꯕꯗꯣ
ꯎꯝ
ꯑꯗ ꯑꯩꯈꯣꯏꯒꯤꯗꯤ ꯁꯤꯗ ꯑꯗꯨꯝ ꯂꯝꯄꯥꯛꯇꯣ ꯆꯥꯎ ꯆꯥꯎ ꯂꯩꯕꯅꯤꯅꯀꯣ ꯃꯈꯟ ꯃꯈꯟꯁꯦ ꯑꯩꯈꯣꯏ ꯊꯣꯛꯑꯒ ꯍꯦꯛ ꯊꯣꯛꯄꯒ ꯂꯝꯄꯥꯛ ꯂꯩꯔꯕꯅꯤꯅ
ꯑꯁ ꯁ꯭ꯋꯥ ꯊꯥꯕꯤꯗꯣ ꯁ꯭ꯀꯨꯜꯗꯅꯤ ꯌꯥꯝ ꯁꯥꯟꯅꯔꯛꯏꯁꯤ ꯑꯩꯈꯣꯏꯗꯤ
ꯎꯝ
ꯁꯦꯛꯁꯟ ꯁꯦꯛꯁꯟꯒ ꯈꯥꯏꯅꯔꯒ ꯁꯥꯟꯅꯕꯗꯣ ꯑꯗꯨꯒ ꯑꯁ ꯁꯣꯏꯔꯒꯅ ꯈꯠꯅꯕꯤ ꯐꯨꯅꯕꯤꯒ ꯇꯧꯗꯅꯀꯣ ꯅꯨꯡꯁꯤꯌꯦ
ꯅꯨꯡꯉꯥꯏꯕꯅꯤ ꯌꯥꯝ
ꯅꯨꯉꯥꯏꯕꯅꯤꯅꯦ
ꯀꯩꯁꯨ ꯍꯜꯂꯛꯑꯔꯣꯏꯅꯦ ꯑꯗꯨ ꯃꯌꯥꯝ
ꯀꯩꯁꯨ ꯍꯜꯂꯑꯔꯣꯏ ꯑꯗꯒꯤ ꯑꯃ ꯎ ꯀꯩꯕ ꯑꯃ ꯃꯤ ꯇꯥꯟꯅꯕꯤꯗꯣ ꯀꯩꯅꯣꯝ ꯍꯥꯏꯗꯥꯏꯅꯦ ꯑꯃꯥꯡꯕꯤꯒ ꯁꯥꯟꯅꯕꯗꯣ ꯑꯃꯥꯡꯕꯤꯒ ꯁꯥꯟꯅꯕꯗꯣ
ꯑꯥ ꯑꯁ ꯆꯦꯟꯗꯣꯏꯅꯤ ꯇꯥꯟꯅꯗꯣꯏꯅꯤ ꯍꯦꯠꯇ ꯈꯨꯠꯀꯩ ꯆꯦꯟꯅꯗꯣꯏꯅꯤ ꯑꯗꯨ ꯈꯤꯇꯪ ꯂꯝꯖꯦꯟ ꯈꯔ ꯌꯥꯡꯕ ꯈꯔ ꯋꯥꯡ ꯆꯥꯎꯕꯅ ꯑꯗꯨꯝ ꯀꯥꯔꯦ ꯆꯦꯟꯗꯣꯏꯅꯦ ꯃꯥ ꯎꯝ ꯇꯥꯟꯅꯗꯣꯏꯅꯤ ꯆꯦꯜꯂ ꯆꯦꯜꯂꯒ ꯅꯨꯡꯉꯥꯏꯕꯅꯦ ꯌꯥꯝ ꯊꯤꯅ ꯈꯔ ꯑꯁꯣꯟꯕ ꯃꯤꯅ ꯂꯩꯍꯧꯕꯗꯣ
ꯑꯦꯛꯁꯔꯁꯥꯏꯁ ꯗꯔꯀꯥꯔ ꯂꯩꯔꯣꯏꯕ ꯑꯩꯈꯣꯏ ꯑꯗꯨ ꯑꯗꯨꯝꯕ ꯁꯥꯟꯅꯕꯗ
ꯑꯗꯨꯀꯥꯟꯗ ꯑꯩꯅ ꯈꯪꯉꯛꯄꯗ ꯑꯩ ꯏꯃꯥꯟꯅꯕ ꯃꯌꯥꯝꯁꯦ ꯅꯣꯏꯈꯠꯂꯛꯏꯖꯦ ꯑꯩꯈꯣꯏꯅ ꯅꯣꯏ ꯈꯠꯂꯛꯏꯖꯦ ꯑꯩ ꯍꯧꯖꯤꯛ ꯅꯣꯏ ꯈꯜꯂꯦꯀꯣ ꯌꯥꯝꯅ
ꯎꯝ
ꯑꯩꯈꯣꯏꯖꯦ ꯁꯨꯝꯕ ꯃꯌꯥꯝꯖꯦ ꯊꯥꯗꯣꯛꯑꯒ ꯄꯨꯜꯂꯛꯑꯒ ꯑꯩꯈꯣꯏꯅ ꯑꯥ ꯀꯩ ꯀꯩ ꯍꯥꯏꯅꯤ ꯍꯥꯏꯗꯤ ꯑꯩꯈꯣꯏꯅ ꯊꯕꯛꯀꯤ ꯑꯃ ꯃꯥꯒꯤ ꯀꯣꯏꯆꯦꯟ ꯆꯦꯟ ꯆꯦꯜꯂꯛꯑꯀꯥꯟꯗꯅꯦꯕ ꯑꯩꯈꯣꯏꯒꯤ ꯑꯃ ꯇꯥꯡꯀꯛ ꯑꯃ ꯂꯥꯛꯑꯀꯥꯟꯗ ꯅꯣꯏꯈꯠꯂꯛꯑꯦꯕ
ꯎꯝ ꯃꯥꯅꯦ
ꯁꯦꯡꯅꯗꯤ ꯁꯤꯒꯤ ꯅꯣꯏꯈꯠꯂꯛꯏꯖꯦ ꯁꯤꯖꯦ ꯅꯣꯏꯈꯠꯍꯜꯂꯣꯏꯗꯕꯅꯦꯕ ꯑꯩꯈꯣꯏꯅ ꯑꯗꯨꯝ ꯍꯥꯏꯗꯤ ꯐꯤꯖꯤꯀꯦꯜꯖꯦ ꯑꯗꯨꯝ ꯂꯩꯌꯣ ꯍꯥꯏꯕꯅꯦꯕ ꯎꯝ ꯎꯝ ꯑꯗꯨꯀꯥꯟꯗ ꯑꯈꯣꯏꯒꯤ ꯃꯥꯅꯤ ꯃꯥꯅꯤ ꯄꯨꯜꯂꯤꯕ ꯑꯉꯥꯡ ꯑꯩꯈꯣꯏ ꯄꯨꯜꯂꯤꯕ ꯑꯩꯈꯣꯏ ꯏꯃꯥꯟꯅꯕ ꯃꯌꯥꯝꯗꯣ ꯑꯝꯇ ꯅꯣꯏꯕ ꯌꯥꯎꯗꯦ ꯍꯥꯏꯕ
ꯎꯝ
ꯇꯦꯗꯅ ꯀꯪꯉꯒ ꯁꯔꯨ ꯎ
ꯃꯠ ꯍꯣꯏ ꯍꯣꯏ ꯍꯣꯏ ꯑꯗꯨ ꯃꯇꯝꯗꯨꯗ ꯅꯣꯏꯕꯖꯦ ꯃꯤ ꯑꯃꯒꯨꯝꯕ ꯈꯇꯪꯒ ꯑꯣꯏꯗ꯭ꯔꯥꯅꯦ ꯌꯥꯝꯅ ꯌꯥꯝꯗꯦꯕ ꯃꯌꯥꯝ ꯃꯔꯛꯇꯥ ꯑꯅꯣꯏ ꯑꯅꯣꯏꯕꯗ ꯂꯛꯅꯕꯝ ꯑꯣꯏꯗꯅ ꯇꯧꯗ꯭ꯔꯥꯅꯦ ꯍꯧꯖꯤꯛꯁꯤꯅ ꯄꯥꯛꯇꯛꯅ ꯂꯣꯏ ꯅꯣꯏ ꯅꯣꯏꯕꯗꯣ ꯑꯉꯥꯡꯖꯤꯡꯖꯨ ꯑꯉꯥꯡꯖꯤꯡꯖꯤꯖꯨ ꯃꯌꯥꯡ ꯀꯪꯕ ꯍꯥꯏ ꯃꯌꯥꯡ ꯀꯪꯕꯅꯕꯨ ꯌꯥ ꯌꯥꯝꯗ꯭ꯔꯦꯅꯦ ꯍꯧꯖꯤꯛꯇꯤ
ꯍꯧꯖꯤꯛꯇꯤ ꯃꯌꯥꯡ ꯇꯤꯀꯠꯇꯅ ꯀꯪꯕ ꯃꯌꯥꯡꯗꯨꯅ ꯍꯦꯟꯅ ꯁꯤꯖꯤꯟꯅꯔꯦ ꯍꯥꯏꯗꯤ ꯑꯩꯈꯣꯏꯅ ꯑꯣꯏꯅ ꯁꯤꯗꯕꯗꯣ ꯁꯤꯗꯅ ꯑꯗꯨ ꯌꯥꯗ꯭ꯔꯦ ꯈꯣꯠꯇ꯭ꯔꯦꯅ ꯑꯗꯨꯒꯤꯗꯤ ꯑꯗꯨꯝ ꯆꯥꯡ ꯑꯝꯗ ꯂꯣꯏ ꯃꯥꯟꯅꯔꯕꯅꯤꯅ ꯑꯩꯖꯨ ꯑꯩꯖꯨ ꯑꯩ ꯂꯩꯔꯤꯕ ꯏꯃꯥꯟꯅꯕ ꯃꯌꯥꯝꯖꯦ ꯑꯩꯉꯣꯟꯗꯒꯤ ꯍꯦꯟꯕꯅ ꯑꯅꯝꯕꯅꯦꯕ ꯑꯗꯨꯗꯒꯤ ꯑꯩꯒ ꯃꯥꯟꯅꯕ ꯑꯩꯉꯣꯟꯗꯒꯤ ꯍꯦꯟꯕ ꯑꯗꯥ ꯈꯤꯇꯪ ꯌꯥꯡ ꯌꯥꯝ ꯀꯪꯕꯖꯦ ꯌꯥꯎꯗ꯭ꯔꯦꯕ ꯌꯥꯡ ꯇꯤꯀꯠꯇꯅ ꯑꯃꯨꯛ ꯍꯦꯟꯅ ꯀꯥꯡꯉꯥꯒꯅ ꯑꯃꯨꯛ ꯁꯤꯗꯕ ꯍꯥꯏꯇꯥꯔꯦ
ꯎꯝ ꯑꯗꯨꯅ ꯑꯃꯥ ꯑꯣꯏꯒ꯭ꯔꯦ ꯎꯝ ꯃꯥꯅꯦ ꯃꯇꯝꯒꯤ ꯑꯋꯣꯟꯕꯖꯦ
ꯃꯥꯅꯦ ꯐꯕꯗꯤ ꯅꯠꯇꯕ
ꯃꯥꯅꯦ ꯐꯕꯗꯤ ꯅꯠꯇꯦ ꯐꯕꯗꯤ ꯌꯥꯝ ꯐꯠꯇꯕ ꯖꯠꯅꯦ
ꯃꯥꯅꯦ ꯍꯛꯆꯥꯡꯗꯗꯤ ꯁꯣꯛꯏꯅꯦ
ꯃꯥꯅꯦ ꯂꯥꯏꯐ ꯏꯁꯇꯥꯏꯜꯖꯤꯖꯨ ꯈꯦꯠꯅꯔꯛꯄꯩꯖꯨ ꯑꯣꯏꯔꯤ ꯖꯥꯠꯅꯤ ꯍꯣꯏ
ꯑꯗꯨꯗꯒꯤ ꯊꯕꯛꯅꯦꯅ ꯃꯥꯅꯤ ꯃꯥꯅꯤ ꯎꯝ ꯑꯗꯨꯗꯒꯤ ꯊꯕꯛꯅꯦꯅ ꯇꯧꯔꯤꯅꯦꯅ ꯍꯧꯖꯤꯛꯀꯥꯟꯖꯦ ꯐꯤꯖꯤꯀꯦꯜ ꯍꯥꯏꯕꯖꯦ ꯑꯥꯅꯝꯕꯅ ꯑꯥ ꯑꯩꯈꯣꯏꯒꯤ ꯑꯩꯈꯣꯏ ꯈꯨꯠꯂꯥꯏꯅ ꯂꯣꯏ ꯁꯤꯟꯒꯥꯔꯦ ꯍꯥꯏꯕ
ꯈꯨꯟꯂꯥꯏꯅ ꯂꯣꯏ ꯁꯤꯟꯒ꯭ꯔꯦ ꯑꯋꯥꯕ ꯊꯕꯛꯁꯤꯁꯨ ꯃꯤꯅꯖꯨ ꯇꯧꯖꯨ ꯇꯧꯅꯤꯡꯗꯕꯒ ꯎꯖꯨ ꯎꯁꯤꯠꯏ ꯎꯁꯤꯠꯅꯗꯦꯗꯅ ꯑꯋꯥꯕ ꯊꯕꯛ ꯇꯧꯕꯖꯦ ꯃꯤꯅ
ꯃꯥꯅꯦ ꯑꯗꯨꯅꯦ ꯈꯨꯠꯂꯥꯏꯅ ꯁꯤꯟꯒꯤꯕꯒꯤ ꯃꯥꯅꯦ ꯑꯗꯨꯗꯩꯩ ꯑꯩꯖꯨ ꯃꯉꯥꯏꯔꯦ ꯁꯨꯝ ꯃꯤꯅ ꯁꯨꯃꯥꯏ ꯇꯧꯔꯝꯕꯖꯦ ꯑꯩꯒ ꯑꯃꯥ ꯊꯦꯡꯅꯕ ꯃꯇꯝꯗ ꯑꯩꯖꯨ ꯃꯥꯒ ꯑꯗꯨꯝ ꯆꯞꯇꯤ ꯃꯥꯅꯩꯅꯦꯕ ꯃꯤꯑꯣꯏꯕ ꯍꯥꯏꯖꯦ
ꯎꯝ
ꯑꯗꯣꯏꯁꯨ ꯂꯩꯔꯤꯕ ꯑꯈꯣꯏꯒꯤ ꯑꯈꯣꯏꯒꯤ ꯍꯧꯖꯤꯛ ꯀꯤ ꯂꯩꯔꯤꯕ ꯑꯈꯣꯏꯒꯤ ꯑꯥꯈꯣꯏ ꯀꯣꯛꯁꯦ ꯑꯥꯈꯣꯏꯅ ꯈꯟꯖꯕꯁꯦ ꯁꯤꯅꯠ ꯇꯥꯏ ꯁꯤꯅ ꯍꯟꯗꯩꯅ ꯈꯟꯕꯒꯤ ꯁꯤꯒꯤ ꯑꯃ ꯑ ꯅꯤꯌꯣꯝꯁꯦ ꯁꯤꯗꯅꯦꯕ ꯁꯣꯏꯔꯤꯁꯦ꯫ ꯑꯗꯨ ꯁꯤꯒꯤ ꯄꯣꯠꯁꯦ ꯈꯟꯕꯖꯦ ꯂꯩꯔꯝꯗ꯭ꯔꯒꯗꯤ ꯑꯈꯣꯏ ꯆꯞ ꯃꯥꯅꯩꯅ ꯂꯣꯏꯅ ꯑꯈꯣꯏꯒꯤ ꯑꯍꯜ ꯂꯥꯃꯟꯅꯖꯨ ꯃꯥꯅꯦ꯫
ꯄꯩꯁꯥ ꯇꯥꯟꯕꯗꯗꯤ ꯃꯥꯟꯅꯔꯤ ꯄꯣꯠꯅꯤꯗ ꯊꯕꯛ ꯈꯨꯁꯨ ꯈꯦꯠꯅꯕꯩ ꯋꯥꯅꯤ ꯑꯃꯥꯔꯣꯝꯗ ꯍꯥꯏꯔꯒꯗꯤ꯫
ꯑꯗꯨꯅꯦ ꯑꯈꯣꯏ ꯑꯍꯜ ꯂꯥꯃꯟꯖꯤꯅꯅꯦ ꯑꯥꯈꯣꯏꯒꯤ ꯑꯥ ꯅꯪꯅ ꯁꯤ ꯄꯥꯗ꯭ꯔꯒꯗꯤ ꯅꯪꯅ ꯁꯤ ꯑꯣꯏꯗ꯭ꯔꯒꯗꯤ ꯅꯪ ꯁꯤ ꯆꯦꯛ ꯁꯨꯒꯦ ꯍꯥꯏꯕꯔꯥ ꯅꯪ ꯑꯗꯨ ꯇꯧꯒꯦ ꯍꯥꯏꯕꯔꯥ ꯍꯥꯏꯕꯒꯤ ꯍꯥꯏꯔꯝꯕꯖꯦ꯫ ꯁꯤꯗꯅꯦꯕ ꯑꯈꯣꯏꯅ ꯍꯟꯗꯅ ꯌꯦꯡꯅꯩꯁꯦ ꯍꯟꯗꯍꯟꯕꯗꯣ꯫ ꯑꯗꯨ ꯃꯥꯅ ꯆꯦꯛ ꯃꯥꯅꯦ ꯆꯗꯤ ꯑꯥꯈꯣꯏ ꯑꯈꯣꯏ ꯑꯈꯣꯏꯅ ꯇꯥꯜꯂꯤꯖꯤꯗꯒꯤ ꯍꯦꯟꯅ ꯊꯣꯛꯏꯅꯦꯕ ꯃꯣꯏꯅ꯫
ꯃꯥꯅꯦ ꯃꯣꯏꯅ ꯍꯦꯟꯅ ꯊꯣꯛꯄ ꯌꯥꯎꯔꯤꯅꯦ ꯎꯝ ꯃꯣꯏꯗꯤ ꯍꯧꯖꯤꯛ ꯆꯥꯎꯖꯨ ꯆꯥꯎꯔꯦꯗꯅ ꯅꯣꯡꯃꯒꯤ ꯁꯥꯔꯖꯨ ꯆꯥꯎꯔꯕꯅꯦ ꯍꯧꯖꯤꯛꯀꯥꯟ꯫
ꯑꯗꯣ ꯕꯣꯔꯣ ꯃꯤꯁꯇꯤꯒ ꯍꯥꯏꯖꯦ ꯃꯣꯏꯒꯤ ꯌꯨꯝ ꯑꯃꯥꯒ ꯄꯥꯏꯒꯔꯗꯤ ꯂꯣꯏꯔꯕꯅꯦ ꯑꯗꯨꯝ꯫ ꯆꯍꯤ ꯑꯃꯥꯒꯤ ꯌꯨꯝ ꯑꯆꯧꯕ ꯑꯝ ꯄꯥꯏꯒ꯭ꯔꯗꯤ ꯃꯥ ꯆꯍꯤ ꯑꯃꯥ ꯊꯕꯛ ꯑꯗꯨꯗ ꯑꯗꯨꯝ ꯄꯥꯟꯅꯔꯒ ꯃꯥꯒꯤ ꯑꯗꯨꯝ
ꯑꯥ ꯑꯗꯨꯝ ꯀꯣꯟꯅꯔꯕꯅꯦꯕ ꯌꯥꯔꯕꯅꯦꯕ꯫
ꯃꯥꯏꯅ ꯆꯦꯛ ꯆꯟꯗ꯭ꯔꯒꯗꯤ ꯑꯩꯈꯣꯏ ꯂꯩꯕ ꯌꯥꯔꯣꯏꯕ ꯃꯣꯏꯅ ꯀꯤꯅꯣꯝꯃꯥ ꯁꯦꯝꯗ꯭ꯔꯒꯗꯤ ꯃꯣꯏꯒꯤꯖꯨ ꯊꯧꯗꯥꯡꯖꯦ ꯆꯞ ꯃꯥꯟꯅꯕ ꯍꯥꯏꯇꯥꯔꯦ ꯑꯥꯈꯣꯏꯒ ꯎꯝ꯫
ꯔꯣꯜ ꯑꯃꯥꯃꯝꯅꯦ ꯍꯥꯏꯇꯥꯔꯦ ꯍꯟꯗꯅ ꯌꯦꯡꯕꯖꯤꯗꯤ ꯌꯦꯡꯕꯝꯗꯤ ꯊꯣꯛꯇꯤ ꯊꯣꯛꯇꯦ꯫
ꯂꯩꯔꯤꯕ ꯑꯈꯣꯏꯒꯤ ꯊꯕꯛ ꯑꯆꯧꯕ ꯑꯃꯥ ꯇꯧꯕ ꯃꯤ ꯑꯃꯥꯗꯣ ꯑꯈꯣꯏꯅ ꯑꯥꯈꯣꯏꯒꯤ ꯂꯩꯔꯤꯕ ꯑꯥꯈꯣꯏꯒꯤ ꯑꯍꯜ ꯂꯃꯟꯖꯤꯅ ꯑꯥꯈꯣꯏꯗ ꯎꯠꯂꯛꯈꯤꯕ ꯑꯥꯈꯣꯏꯗ ꯕꯦꯕꯥꯔꯖꯦ꯫ ꯁꯤꯅꯤ ꯁꯤꯅꯤ ꯑꯐꯕ ꯍꯥꯏꯖꯦ ꯁꯤꯅꯤ ꯏꯖꯠ ꯂꯩꯕ ꯍꯥꯏ ꯕꯅꯦ ꯍꯥꯏꯕꯒꯤ ꯄꯣꯠ ꯑꯃ ꯎꯍꯟꯒꯤꯕꯖꯦ ꯁꯤꯗꯅꯦ ꯍꯥꯏꯕ꯫
ꯁꯤꯅ ꯈꯦꯠꯅꯕ ꯂꯣꯏꯅ ꯈꯥꯏꯔꯛꯄꯗꯣ ꯎꯝ꯫ ꯑꯗꯨ ꯌꯥꯝ ꯐꯖꯩ ꯑꯗꯨ ꯌꯥꯝ ꯆꯨꯝꯃꯦ ꯎꯝ꯫
ꯆꯩꯕ ꯃꯇꯝꯗ ꯑꯦ ꯅꯪ ꯁꯨꯃꯥꯏꯅ ꯇꯧꯒꯦ ꯍꯥꯏꯕ꯭ꯔꯥ ꯅꯪ ꯂꯥꯏꯔꯤꯛ ꯄꯥꯗ꯭ꯔꯒꯗꯤ ꯍꯥꯏꯕꯒꯤ ꯄꯣꯠ ꯑꯃꯥ ꯎꯍꯟꯒꯤꯕꯗꯣ꯫ ꯃꯥꯗꯤ ꯅꯣꯡꯃꯒꯤ ꯁꯨꯖꯔꯒ ꯃꯥꯗꯤ ꯊꯥꯛꯏꯕ ꯉꯝꯅꯕ꯫ ꯂꯥꯏꯔꯤꯛ ꯌꯥꯝ ꯄꯥꯒꯤꯕ ꯑꯩꯅꯗꯤ ꯍꯌꯦꯡ ꯊꯥꯂꯛꯇꯕ ꯌꯥꯏꯌꯦꯕ꯫ ꯀꯩꯅꯣ ꯂꯥꯏꯔꯤꯛꯇ ꯍꯣꯠꯅꯒꯤꯕꯅꯤꯅ ꯑꯩ ꯊꯕꯛꯇꯣ ꯁꯨꯕ ꯉꯝꯃꯔꯣꯏꯕ꯫ ꯆꯍꯤ ꯀꯨꯟꯊ꯭ꯔꯥꯗꯗꯤ ꯑꯩ ꯍꯧꯖꯤꯛ ꯊꯕꯛ ꯁꯨꯒꯦꯅ ꯑꯩ ꯀꯩ ꯉꯝꯗꯣꯔꯤꯒꯦꯕ꯫
ꯎꯝ ꯑꯗꯒꯤ ꯂꯥꯏꯔꯤꯛꯇꯨꯅ ꯍꯧꯖꯤꯛ ꯃꯍꯩ ꯑꯗꯨꯝ ꯐꯪꯕ꯭ꯔꯥ ꯍꯥꯏꯕꯁꯨ ꯑꯗꯨꯁꯨ ꯂꯩꯇꯦꯕ ꯍꯧꯖꯤꯛꯇꯤ꯫
ꯂꯩꯇꯦꯕ ꯑꯗꯨꯗꯅꯦ ꯌꯥꯝ ꯂꯨꯔꯤꯁꯦ꯫
ꯑꯁ ꯄꯩꯁꯥ ꯑꯃꯨꯛ ꯆꯪꯖꯜꯂꯛꯏꯗꯣ ꯍꯧꯖꯤꯛꯀꯥꯟꯗꯤ꯫
ꯃꯥꯅꯦ ꯍꯥꯟꯅ ꯄꯥꯈꯪ ꯑꯣꯏꯔꯤꯉꯥꯏ ꯑꯗꯨꯗꯒꯤ ꯀꯣꯏꯉꯥꯎ ꯉꯥꯎꯔꯤꯉꯥꯏ ꯈꯔ ꯇꯥꯜꯂꯛꯄ ꯀꯣꯏꯆꯠ ꯆꯠꯁꯠ ꯈꯔ ꯇꯧꯔꯛꯄꯗꯨꯅ ꯑꯩ ꯏꯁꯥꯒꯤ ꯅꯤꯡ ꯈꯔ ꯊꯨꯡꯖꯕꯗꯣ ꯑꯗꯨꯗꯣ ꯍꯧꯖꯤꯛ ꯇꯤꯝ ꯌꯥꯗ꯭ꯔꯦ ꯑꯗꯨꯗꯒꯤ ꯅꯨꯄꯤ ꯑꯉꯥꯡ ꯊꯤꯔꯛꯄ ꯁꯤꯗꯅꯦꯕ ꯌꯥꯝ ꯐꯔꯛꯇ ꯍꯥꯏꯁꯦ ꯅꯨꯄꯤ ꯑꯉꯥꯡ ꯊꯤꯔꯛꯄ ꯌꯥꯎꯔꯛꯑꯒꯗꯤ ꯁꯤꯗꯅꯦꯕ ꯌꯥꯝꯅ ꯑꯃꯨꯛ ꯃꯊꯥ ꯑꯃꯨꯛ ꯍꯦꯟꯅ ꯑꯃꯨꯛ ꯁꯥꯒꯠꯂꯛꯏꯁꯦ ꯑꯩꯒꯤ
ꯑꯍꯦꯟꯕ ꯑꯍꯦꯟꯕ ꯗꯔꯀꯥꯔ ꯑꯃꯨꯛ ꯂꯩꯔꯛꯄꯗꯣ꯫
ꯂꯩꯔꯛꯄꯗꯣ ꯑꯗꯨꯅꯤꯅꯦꯕ ꯇꯧꯔꯤꯁꯦ꯫ ꯑꯗꯨꯅ ꯑꯈꯣꯏꯒꯤ ꯑꯍꯜ ꯂꯃꯟꯁꯦ ꯍꯣꯏ ꯃꯣꯏꯁꯨꯦ ꯁꯥꯎꯅꯤꯡꯉꯦ ꯍꯥꯏꯕ ꯅꯠꯇ꯭ꯔꯕ ꯃꯣꯏꯒꯤꯁꯨ
ꯃꯣꯏꯁꯨ ꯃꯣꯏꯅ ꯎꯔꯛꯄ ꯍꯥꯏꯒꯗ꯭ꯔꯥ ꯃꯣꯏꯒꯤ ꯀꯟꯁꯦꯞ ꯑꯃ ꯑꯣꯏꯗꯣꯏꯅꯦꯕ
ꯃꯥꯅꯤ ꯃꯥꯅꯤ
ꯑꯗꯨꯅ ꯑꯩꯈꯣꯏꯗ ꯑꯗꯨꯝ ꯍꯟꯗꯅ ꯎꯍꯟꯒꯤꯕꯗꯣ
ꯃꯥꯅꯦ ꯑꯗꯨ ꯁꯤ ꯄꯣꯠꯁꯦ ꯊꯨꯊꯨꯒꯥꯏꯕꯗꯤ ꯆꯨꯝꯗꯤ ꯆꯨꯝꯕꯖꯠꯅꯤ ꯀꯃꯥꯏꯅ ꯊꯨꯒꯥꯏꯗꯣꯏꯅꯣꯕꯨꯗꯤ ꯈꯪꯕꯗꯤ ꯈꯪꯗꯦ ꯑꯗꯣ
ꯎꯝ
ꯑꯩꯈꯣꯏꯒꯤ ꯃꯅꯤꯄꯨꯔꯒꯤ ꯑꯐꯥꯎꯕ ꯀꯩꯅꯣ ꯐꯤꯂꯥꯟ ꯇ꯭ꯔꯣꯄꯤꯁ ꯍꯥꯏꯒꯗ꯭ꯔꯥ ꯀꯔꯤ ꯍꯥꯏꯗꯣꯏꯅꯣꯗꯤ ꯈꯪꯗ꯭ꯔꯦ ꯃꯥꯅꯗꯤ ꯃꯃꯤꯡ ꯍꯥꯏꯗ꯭ꯔꯒꯁꯨ ꯐꯖ ꯐꯖꯕ ꯌꯥꯝ ꯉꯥꯏꯕ ꯍꯥꯏꯕꯗ ꯍꯣꯠꯅꯕ ꯀꯟꯕ ꯅꯨꯄꯥꯗ ꯑꯗꯨ ꯇꯧꯕ ꯀꯥꯏ ꯍꯥꯏꯕ ꯑꯃ ꯂꯩꯗꯅ
ꯎꯝ
ꯑꯗꯨꯒꯤ ꯄꯣꯠꯇꯨ ꯑꯗꯨꯗꯤ ꯑꯗꯨꯗꯣ ꯑꯣꯏꯔꯗꯤ ꯌꯥꯝ ꯆꯨꯝꯈ꯭ꯔꯦ ꯍꯣꯠꯅꯅꯤꯡꯍꯟꯗꯕꯗꯣ ꯃꯤꯁꯦ ꯍꯣꯠ ꯍꯣꯠꯅꯕ ꯌꯥꯕ ꯄꯩꯁꯥ ꯇꯥꯟꯕ ꯌꯥꯕꯗꯣ ꯃꯣꯠꯂꯤ ꯑꯗꯒꯤ ꯍꯟꯗꯩ ꯍꯥꯏꯗꯅ ꯊꯕꯛ ꯁꯨꯗꯕ ꯃꯌꯥꯝ ꯑꯃꯁꯨ ꯌꯥꯎꯔꯦꯕ ꯉꯁꯥꯏꯒꯤ ꯃꯦꯟꯇꯦꯂꯤꯇꯤꯗꯨꯅ ꯍꯟꯗꯩ ꯈꯟꯒꯤꯕꯗꯨꯅ
ꯃꯥꯅꯦ ꯃꯥꯅꯤ ꯑꯗꯣ ꯑꯩ ꯁꯨ ꯑꯩꯅ ꯑꯉꯥꯡ ꯑꯣꯏꯔꯤꯉꯩꯗꯒꯤ ꯑꯩꯒꯤ ꯀꯟꯁꯦꯞꯇ ꯂꯥꯛꯏꯁꯦ ꯑꯩꯉꯣꯟꯗ ꯑꯗꯨꯝ ꯍꯟꯖꯜꯂꯛꯄꯁꯦ ꯑꯩ ꯀꯣꯛꯁꯤꯗ ꯂꯥꯏꯔꯤꯛ ꯄꯥꯕꯁꯤꯅ ꯃꯔꯨꯅꯤ ꯁꯤ ꯄꯥꯔꯒ ꯑꯩ ꯑꯗꯨ ꯑꯣꯏꯗꯣꯏꯅꯤ ꯍꯥꯏꯕꯒꯤ ꯄꯣꯠꯁꯤꯃꯥ ꯂꯥꯛꯑꯦꯕ ꯑꯇꯩ ꯑꯇꯩꯁꯤꯅ ꯇꯧꯔꯤ ꯄꯣꯠꯁꯤꯅ ꯂꯥꯏꯔꯤꯛ ꯄꯥꯍꯧꯗꯕ ꯀꯥꯡꯕꯨꯅꯤ ꯃꯣꯏꯁꯤꯅ ꯑꯗꯨꯃꯥꯏꯅ ꯇꯧꯍꯧꯗꯕ ꯀꯥꯡꯕꯨꯅꯤ ꯃꯣꯏꯗꯤ ꯍꯟꯗꯕꯅꯤ ꯍꯥꯏꯕꯒꯤ ꯄꯣꯠ ꯑꯃꯗ ꯑꯗꯨꯝ ꯀꯣꯛꯁꯦ ꯄꯨꯍꯟꯒꯤꯕꯗꯣ ꯃꯣꯏꯅ ꯍꯦꯟꯅ ꯑꯩꯈꯣꯏꯗꯒꯤ ꯋꯥꯡ ꯂꯩꯔꯝꯕꯗꯣ ꯑꯗꯨꯒ ꯀꯣꯟꯅ ꯐꯖꯅ ꯂꯥꯏꯔꯤꯛꯁꯦ ꯄꯥꯎꯔꯨꯔꯒ ꯂꯥꯁꯇ ꯔꯤꯜ ꯑꯩꯈꯣꯏꯒꯤ ꯑꯁꯦꯡꯕ ꯑꯁꯦꯡꯕ ꯁꯤꯗ ꯃꯪꯂꯥꯟꯗ ꯀꯨꯝꯗꯔꯛꯑꯀꯥꯟꯗꯗꯤ ꯃꯪꯂꯥꯟ ꯑꯁꯦꯡꯕꯗꯣ ꯀꯨꯝꯗꯔꯛꯑꯒ ꯈꯣꯡꯗꯥꯔꯛꯑꯀꯥꯟꯗꯗꯤ ꯄꯣꯠꯇꯣ ꯈꯪꯕꯗꯣ ꯑꯁ ꯂꯥꯛ ꯃꯣꯏꯁꯤꯅ ꯍꯦꯟꯅ ꯆꯨꯝꯃꯝꯃꯤ ꯃꯣꯏꯅ ꯇꯧꯖꯔꯤꯁꯤꯅꯅ
ꯎꯝ
ꯑꯗꯨꯕꯨꯗꯤ ꯍꯧꯖꯤꯛ ꯈꯪꯗꯦ ꯑꯉꯥꯡꯈꯩꯁꯦ ꯑꯗꯨꯝ ꯍꯧꯖꯤꯛꯁꯦ ꯑꯩꯈꯣꯏꯅꯗꯤ ꯇꯧꯍꯧꯗ꯭ꯔꯦ ꯆꯍꯤ ꯀꯨꯟ ꯈꯤꯇꯪꯕꯨ ꯍꯦꯜꯂꯛꯑꯒꯗꯤ ꯇꯨꯋꯦꯜꯞ ꯄꯥꯁꯀ ꯇꯧꯔꯒꯗꯤ ꯍꯧꯖꯤꯛꯁꯦ ꯂꯝꯕꯤ ꯁꯣꯔꯣꯛꯇ ꯊꯣꯛꯑ ꯊꯣꯛꯑꯒ ꯃꯣꯏ ꯄꯩꯁꯥ ꯇꯥꯟꯅꯕ ꯀꯩꯅꯣꯝꯃ ꯐꯪꯒꯦꯔꯥ ꯑꯃ ꯇꯝꯒꯦꯔꯥ ꯌꯥꯝ ꯊꯣꯛꯅꯔꯛꯑꯦꯗ
ꯎꯝ ꯊꯣꯛꯅꯔꯦ ꯍꯧꯖꯤꯛꯇꯤ ꯍꯣꯠꯅꯕ ꯇꯜꯂꯛꯇꯕ ꯑꯃꯗꯤ ꯁꯨꯝ ꯎꯗꯤ ꯎꯔꯦꯀꯣ ꯑꯁꯤ ꯌꯥꯝ ꯁꯨꯡꯂꯩ ꯂꯩꯇꯦ ꯁꯨꯡꯂꯩ ꯂꯩꯇꯦ ꯀꯨꯏꯗ꯭ꯔꯤ ꯉꯥꯥꯔꯥꯡ ꯉꯍꯥꯟ ꯈꯛꯇꯛ ꯉꯥꯏꯔꯤ ꯊꯣꯛꯂꯛꯄ
ꯃꯥꯅꯦ
ꯎꯝ ꯐꯦꯁꯕꯨꯛꯀ ꯐꯦꯁꯕꯨꯛꯀꯤ ꯃꯇꯨꯡꯗꯅꯦꯕ ꯊꯣꯛꯂꯛꯏꯁꯦ ꯅꯠꯇ꯭ꯔꯥ ꯑꯩꯈꯣꯏꯒꯤ ꯃꯇꯝꯗꯨꯗꯗꯤ ꯑꯗꯨꯃꯥꯏꯅ ꯄꯩꯁꯥ ꯇꯥꯟꯕ ꯆꯠꯇꯣꯏ ꯁꯔꯨꯛꯄꯨꯗꯤ ꯄꯩꯁꯥ ꯄꯥꯏ ꯍꯥꯏꯅꯕ꯭ꯔꯥ ꯀꯩꯅꯣ ꯉꯥꯎꯁꯟꯅꯔꯒ ꯂꯩꯊꯣꯛꯄꯒꯨꯝꯕ ꯑꯗꯒꯤ ꯒꯥꯔꯤ ꯑꯌꯥꯡ ꯑꯌꯥꯡꯕ ꯊꯧꯔꯒ꯫
ꯃꯥꯅꯦ꯫
ꯁꯝꯒ ꯈꯔ ꯁꯥꯡꯍꯜꯂꯒ꯫ ꯃꯤꯅꯒ ꯌꯦꯡꯅꯤꯡꯗꯕ ꯃꯑꯣꯡꯗꯨꯅ ꯍꯦꯛ ꯐꯖꯕꯗꯧꯅ ꯍꯦꯛ ꯈꯟꯅꯔꯝꯃꯤꯀꯣ꯫
ꯍꯥꯏꯗꯤ ꯑꯗꯨꯀꯥꯟꯗꯗꯤ ꯁꯣꯁꯦꯜ ꯃꯦꯗꯤꯌꯥ ꯊꯣꯛꯂꯛꯇꯦꯗꯅ꯫ ꯀꯣ ꯍꯧꯖꯤꯛ ꯇꯧꯔꯤꯕ ꯄꯥꯏꯔꯤꯕ ꯄꯥꯏꯔꯤꯕ ꯈꯨꯠꯁꯨ ꯈꯨꯠꯂꯥꯏ ꯊꯣꯛꯂꯛꯇꯦ ꯐꯣꯟ ꯊꯣꯛꯂꯛꯇꯦ ꯇꯧꯔꯤꯕ ꯃꯌꯥꯝꯁꯤ ꯎꯔꯛꯇꯦꯕ꯫
ꯎꯝ꯫
ꯑꯗꯨꯅ ꯂꯥꯏꯔꯤꯛ ꯈꯤꯇꯪꯅ ꯌꯥꯗꯦ ꯂꯥꯏꯔꯤꯛ ꯈꯤꯇꯅ ꯑꯣꯏꯗꯦ ꯍꯥꯏꯕꯁꯦ ꯈꯪꯉꯛ ꯄꯥꯏꯇꯥꯔꯦ ꯍꯧꯖꯤꯛꯁꯤꯅ ꯑꯗꯨꯅ ꯑꯗꯨꯝ ꯃꯌꯥꯝꯁꯦ ꯇꯧꯅꯔꯛꯄꯅꯦꯕ ꯑꯗꯨꯃꯥꯏꯅ꯫
ꯃꯥꯅꯦ ꯑꯗꯨꯕꯨ ꯈꯪꯗꯕꯁꯨ ꯑꯗꯨ ꯍꯧꯖꯤꯛ ꯍꯧꯖꯤꯛꯁꯨ ꯈꯪꯗꯕ ꯗꯨ ꯑꯗꯨꯝꯁꯨ ꯂꯩꯗꯤ ꯂꯩꯔꯤꯀꯣ꯫ ꯁꯤꯁꯨ ꯒ꯭ꯌꯥꯟ ꯇꯥꯕꯤꯗꯕ ꯍꯥꯏꯇꯥꯔꯦ꯫
ꯍꯧꯖꯤꯛꯇꯗ ꯑꯩ ꯍꯧꯖꯤꯛ ꯅꯤꯡꯉꯝꯃꯛꯇꯦ ꯀꯩꯒꯤꯅꯣꯗ ꯑꯩꯅ ꯆꯍꯤ ꯀꯨꯟ ꯁꯨꯔꯛꯄꯗꯨꯗ ꯑꯩꯅ ꯊꯥꯏꯅ ꯇꯧꯈꯤꯕ ꯃꯌꯥꯝꯗꫭ ꯇꯧꯔꯝꯗꯕꯤꯗ ꯑꯩꯅ ꯍꯣꯠꯅꯔꯝꯃꯒꯗꯤ ꯑꯗꯨ ꯇꯧꯔꯝꯃꯗꯤ ꯑꯩꯁꯨ ꯊꯣꯛꯑꯒ ꯇꯧꯔꯝꯃꯒꯗꯤ ꯑꯩ ꯁꯤꯗꯒꯤ ꯍꯦ ꯅꯤꯀꯣ ꯑꯩꯅ ꯂꯩꯔꯤꯁꯤꯗꯒꯤ ꯌꯥꯝ ꯅꯨꯡꯉꯥꯏꯅ ꯇꯧꯅꯤꯀꯣ ꯍꯥꯏꯕꯗꯨ ꯁꯨꯃꯥꯏꯅ ꯂꯩꯔꯝꯃꯣꯏꯀꯣ ꯍꯥꯏꯕꯗꫭ ꯈꯟꯊꯔꯛꯄꯗꯣ꯫ ꯑꯗꯨ ꯄꯣꯠꯇꯣ ꯐꯥꯎꯔꯦꯕ ꯍꯧꯖꯤꯛꯇꯤ꯫
ꯂꯥꯏꯔꯤꯛꯇ ꯌꯥꯝꯅ ꯊꯥꯗꯔꯨꯕ ꯍꯥꯏꯇꯥꯔꯦ ꯏꯁꯦꯡ ꯁꯦꯡꯅ ꯍꯥꯏꯔꯕꯗ꯫
ꯃꯥꯅꯦ꯫
ꯑꯗꯨꯁꯨ ꯍꯣꯏ ꯐꯕꯨꯗꯤ ꯐꯩꯌꯦ ꯑꯗꯨ ꯑꯣꯏꯔꯒꯁꯨ ꯑꯩꯈꯣꯏꯒꯤ ꯍꯧꯖꯤꯛ ꯍꯧꯖꯤꯛ ꯑꯣꯏꯔꯤꯁꯤꯗꯗꯤ ꯍꯦꯛꯇ ꯃꯍꯩ ꯐꯪꯕ ꯋꯥꯕꯗꯣ꯫ ꯑꯗꯨꯗꯤ ꯑꯣꯏꯗꯤ ꯑꯣꯏꯌꯦꯕ ꯃꯍꯩ ꯐꯪꯕ ꯂꯩꯇꯕ ꯍꯥꯏꯇꯥꯔꯦ꯫
ꯍꯣꯏ꯫
ꯁꯨꯔꯦ꯫ ꯉꯥꯛꯇꯪ ꯊꯝꯃꯒꯦ ꯚꯥꯏ꯫
ꯍꯣ ꯍꯣꯏ ꯊꯝꯃꯣ ꯑꯩꯁꯨ ꯎꯝ꯫ ꯄꯨꯡ ꯀꯌꯥ ꯄꯨꯡꯕꯨ ꯊꯦꯡꯉꯝꯃꯅꯤꯅꯦ ꯎꯝ ꯐꯔꯦ ꯙꯥꯏ꯫